ꯍꯥ
ꯀꯩꯗꯧꯔꯤꯒꯦ
ꯑꯁ ꯂꯧ ꯆꯠꯄ ꯍꯜꯂꯛꯄꯒꯤ ꯑꯗꯨꯝ ꯐꯝꯃꯤꯗ
ꯆꯥꯛ ꯌꯦꯟꯁꯥꯡ ꯊꯣꯡꯉꯕꯣ
ꯁꯤꯁꯇꯔꯒꯤ ꯈꯣꯟꯖꯦꯜꯁꯦ ꯈꯤꯇꯪ ꯅꯦꯝꯕꯒꯨꯝ ꯇꯧꯋꯦ ꯃꯁꯥꯏꯒꯤꯔ ꯀꯔꯤꯒꯤꯔ ꯐꯣꯟꯗꯔ ꯈꯪꯗꯦ
ꯐꯣꯟꯅ ꯑꯣꯏꯔꯝꯒꯅꯤ ꯍꯧꯖꯤꯛꯇꯤ
ꯎꯝ ꯁꯤꯁꯇꯔꯗꯤ ꯆꯥꯛ ꯆꯥꯔꯕꯣ
ꯆꯥꯗ꯭ꯔꯤꯌꯦ ꯊꯣꯡꯉꯤꯌꯦ
ꯀꯔꯤ ꯍꯦꯟꯖꯥꯡ ꯊꯣꯡꯕ꯭ꯔꯣ
ꯑꯁ ꯍꯧꯖꯤꯛꯀꯥꯟꯗꯤ ꯎꯁꯣꯏ ꯉꯥꯛꯇ ꯉꯥꯏꯔꯦꯗ
ꯍꯦ ꯍꯦ ꯍꯦ ꯑꯩꯈꯣꯏꯗꯤ ꯆꯥꯕ ꯐꯪꯗ꯭ꯔꯤꯅꯦ
ꯎꯝ
ꯈꯔ ꯋꯥꯏꯅꯥꯁꯤꯅꯦꯗꯅꯥ ꯅꯪ ꯎꯁꯣꯏꯗꯣ ꯈꯔ ꯋꯥꯏꯅꯁꯦ ꯍꯥ
ꯀꯔꯤ ꯂꯧ ꯆꯠꯄ꯭ꯔꯣ
ꯍꯣꯏ ꯂꯧꯆꯠꯂꯦ ꯍꯣꯏ ꯂꯧ ꯊꯕꯛ ꯁꯨꯕ ꯆꯠꯄ ꯑꯩꯈꯣꯏꯒꯤ ꯀꯩꯅꯣꯗꯣ ꯁꯦꯝꯕ ꯏꯁꯤꯡ ꯏꯁꯇꯣꯔ ꯇꯧꯔꯒ ꯊꯝꯅꯉꯥꯏꯒꯤꯀꯣ
ꯑꯣꯑꯣ
ꯁꯤꯁꯇꯔ ꯈꯣꯏꯗꯤ ꯎꯗꯕ꯭ꯔꯣ
ꯂꯤꯡꯕ ꯂꯣꯏꯔꯦ ꯑꯩꯈꯣꯏꯗꯤ
ꯅꯣꯏꯗꯤ ꯊꯨꯏꯍꯦ ꯑꯩꯈꯣꯏꯗꯤ ꯁꯣꯝꯗ ꯅꯣꯡ ꯆꯨꯗꯕꯒꯤ ꯑꯃꯇꯠꯍꯧꯗ꯭ꯔꯤꯅꯦ
ꯑꯥꯑꯥ ꯑꯩꯈꯣꯏꯗꯤ ꯂꯤꯡꯕ ꯑꯗꯨꯝ ꯂꯣꯏꯅꯈ꯭ꯔꯦꯗ ꯃꯤ ꯑꯌꯥꯝꯕ
ꯁꯤꯁꯇꯔꯈꯣꯏꯗꯤ ꯀꯔꯤ ꯐꯧ ꯎꯒꯦ ꯍꯟꯗꯛꯇꯤ
ꯐꯧ ꯃꯃꯤꯡ ꯈꯪꯗꯦ ꯑꯩꯈꯣꯏꯗꯤ ꯑꯩꯗꯤ ꯃꯃꯤꯡꯒ ꯑꯝꯇ ꯈꯪꯗꯦꯗ
ꯑꯗꯨꯗꯤ ꯍꯌꯦꯡꯋꯥꯏ ꯃꯨꯜꯂ ꯆꯥꯕ ꯈꯛ
ꯍꯧꯖꯤꯛ ꯀꯩꯗꯧꯔꯤꯅꯣ
ꯑꯥꯁ ꯀꯔꯤ ꯇꯧꯒꯅꯤ ꯁꯨꯨꯝ ꯄꯩꯁꯥ ꯇꯥꯟꯅꯕ ꯍꯣꯠꯅꯕꯅꯤꯅ ꯃꯌꯥꯝꯖꯦ ꯀꯣꯜ ꯇꯧꯔꯒ ꯑꯗꯨꯝ ꯋꯥꯔꯤ ꯁꯥꯟꯅꯩꯖꯤꯅꯤ
ꯏꯔꯨꯈ꯭ꯔꯕ꯭ꯔꯣ ꯂꯧ ꯆꯠꯄ ꯍꯜꯂꯛꯄꯒꯤ
ꯍꯥꯥꯑꯥ
ꯏꯔꯨ ꯏꯔꯨꯖꯔꯕ꯭ꯔꯣ
ꯍꯣꯏ ꯂꯣꯏꯔꯦ ꯂꯣꯏꯔꯕ ꯃꯇꯨꯡꯗꯅꯦ ꯁꯤ ꯍꯧꯔꯤꯖꯦ ꯌꯦꯡꯎ
ꯑꯩꯗꯤ ꯁꯤꯒꯨꯝꯕ ꯃꯇꯝ ꯅꯠꯇ꯭ꯔꯗꯤ ꯐꯪꯗꯦ ꯁꯤꯟꯗꯗꯤ ꯄꯥꯛ ꯐꯪꯗꯦꯕ ꯃꯇꯝ ꯐꯪꯗꯕꯅꯤꯅꯀꯣ
ꯑꯥꯑꯣ ꯑꯥꯁꯠꯂꯩꯇꯦꯗ ꯑꯩꯁꯨ ꯊꯕꯛ ꯆꯠꯂꯒ ꯍꯜꯂꯛꯄ ꯀꯨꯏꯗ꯭ꯔꯤꯌꯦ
ꯑꯣ ꯑꯣꯑꯣ ꯑꯗꯨꯗꯤ ꯃꯥꯟꯅꯔꯦꯅꯦ
ꯃꯥꯟꯅꯥꯔꯦ ꯃꯥꯟꯅꯥꯔꯦ
ꯈꯪꯗꯦ ꯋꯥꯕꯅꯖꯨ ꯂꯣꯏꯔꯦ
ꯏꯃꯨꯡ ꯃꯤ ꯀꯌꯥ ꯁꯨꯒꯦ ꯏꯃꯨꯡꯒꯤ ꯃꯤ ꯀꯌꯥ ꯁꯨꯒꯦ
ꯑꯣ ꯑꯣꯑꯩꯈꯣꯏꯗꯤ ꯃꯤ ꯃꯔꯤ ꯁꯨꯋꯦ ꯑꯩꯈꯣꯏ ꯏꯆꯤꯜ- ꯏꯅꯥꯎ ꯃꯔꯤꯅꯦ ꯅꯣꯏ ꯁꯤꯁꯇꯔ ꯈꯣꯏꯒꯤꯗꯤ
ꯑꯩꯒꯤꯗꯤ ꯏꯊꯟꯇꯅꯤ
ꯑꯣꯑꯣ ꯅꯨꯉꯥꯏꯅꯦ
ꯅꯨꯄꯥ ꯀꯌꯥꯔꯣ
ꯀꯔꯤ ꯍꯥꯏꯕ ꯇꯥꯍꯧꯗ꯭ꯔꯦ
ꯅꯣꯏꯒꯤ ꯏꯃꯨꯡꯗꯣ ꯅꯨꯄꯥ ꯀꯌꯥꯔꯥ
ꯑꯣꯑꯩꯈꯣꯏ ꯏꯃꯨꯡꯗꯤ ꯅꯨꯄꯥ ꯑꯅꯤꯅꯦ ꯅꯨꯄꯤ ꯑꯅꯤ ꯑꯣꯏꯕ ꯅꯨꯄꯤ ꯑꯅꯤꯅ ꯑꯍꯟ ꯑꯣꯏꯕ
ꯎꯪ ꯆꯞ -ꯆꯥꯔꯦꯅ ꯑꯗꯨꯗꯤ
ꯆꯞ ꯆꯔꯦ ꯍꯥꯏꯒ꯭ꯔꯦ ꯁꯤꯁꯇꯔꯅ ꯅꯨꯡꯉꯥꯏꯕ ꯍꯦꯟꯒꯅꯤꯅ ꯁꯤꯁꯇꯔꯗꯤ ꯅꯊꯟꯗ ꯑꯣꯏꯌꯦ
ꯑꯁ ꯅꯨꯡꯉꯥꯏꯇꯦꯗ ꯏꯊꯟꯇ ꯑꯣꯏꯕꯁꯦ
ꯅꯨꯡꯉꯥꯏꯇꯦ ꯇꯥꯕ꯭ꯔꯥ
ꯑꯥ
ꯑꯥ ꯈꯤꯇꯪ ꯅꯨꯡꯉꯥꯏꯇꯕ ꯃꯥꯜꯂꯦꯀꯣ ꯅꯦꯠꯋꯥꯛꯁꯦ
ꯍꯣꯏ ꯅꯨꯡꯉꯥꯏꯇꯦ ꯍꯣꯏ ꯈꯤꯇꯪ
ꯎꯝ ꯃꯩ ꯂꯥꯛꯄ꯭ꯔꯥ ꯅꯣꯏ ꯗ꯭ꯋꯥꯏꯗ
ꯍꯣꯏ ꯂꯥꯛꯑꯦ ꯈꯣꯏꯗꯤ ꯁꯤꯁꯇꯔꯈꯣꯏ ꯑꯗꯨꯝꯗꯤ ꯂꯥꯛꯇꯕ꯭ꯔ ꯍꯥꯏꯁꯦ ꯃꯥꯅꯦ ꯅꯪꯗꯤ ꯀꯃꯥꯏ ꯈꯪꯕ
ꯅꯪꯒꯤ ꯃꯤꯡ ꯊꯣꯛꯂꯛꯄꯗꯨꯗ ꯑꯗꯨꯝ ꯑꯣꯏꯔꯝꯒꯗ꯭ꯔ ꯈꯟꯕ
ꯎꯝ ꯁꯤꯁꯇꯔꯗꯤ ꯀꯩ ꯂꯝꯗꯒꯤ ꯑꯣꯏ
ꯑꯩꯔꯥ ꯂꯣ ꯍꯜꯂꯣ ꯍꯜꯂꯣ
ꯑ
ꯇꯥꯕ꯭ꯔꯣ
ꯍꯣꯏ ꯇꯥꯏ ꯇꯥꯏ
ꯎꯝ ꯅꯦꯠꯋꯔꯥꯛꯁꯦ ꯅꯨꯡꯉꯥꯏꯇꯕꯒꯤ ꯑꯣꯏꯔꯝꯒꯅꯤ
ꯎꯝ ꯁꯤꯁꯇꯔꯗꯤ ꯀ꯭ꯔꯤ ꯂꯝꯗꯒꯤꯔꯣ
ꯑꯩꯗꯤ ꯀꯩꯅꯣꯗꯤ ꯑꯩꯗꯤ ꯔꯣꯡꯃꯩꯅꯦ
ꯑꯣ ꯔꯣꯡꯃꯩꯗꯤ ꯑꯣꯏꯌꯦ ꯈꯪ ꯑꯣꯏꯔꯝꯒꯅꯤ ꯈꯪꯉꯤꯅꯦ ꯃꯤꯡ ꯀꯔꯤ ꯕꯤꯁꯦꯝꯄꯨꯔꯔꯣꯝꯗꯒꯤ ꯑꯣꯏꯗꯣꯏꯔꯣ ꯔꯣꯝꯗ
ꯑꯥ ꯅꯣꯅꯦꯔꯣꯝꯗꯒꯤ
ꯎꯁ ꯂꯥꯞꯄꯦꯍꯦ
ꯂꯥꯞꯇꯤꯗ
ꯊꯥꯞꯄꯤꯗ ꯅꯍꯥꯟ ꯅꯈꯣꯏ ꯑꯥ ꯑꯁꯥꯝ ꯆꯠꯄꯗꯣ ꯑꯗꯨ ꯔꯣꯝꯗ ꯆꯠꯄꯅꯤꯅꯦ ꯑꯗꯥꯏ ꯗꯩꯩ ꯂꯝꯕꯤ ꯁꯨ ꯀꯌꯥ ꯐꯖꯅ ꯁꯦꯝꯗ꯭ꯔꯤꯕꯅꯤꯅ ꯎꯐꯨꯜ ꯃꯔꯛꯇ ꯆꯠꯄꯗꯨꯗꯤ ꯏꯁ ꯅꯥꯒꯦ ꯇꯧꯋꯦꯍꯦ
ꯍꯥꯝ ꯊꯣꯡꯕꯗꯤ
ꯑꯣꯏꯔꯝꯅꯤ ꯏꯝꯐꯥꯜꯗꯒꯤ ꯅꯣꯅꯦ ꯐꯥꯎꯗꯤ ꯂꯝꯕꯤ ꯑꯗꯨꯝ ꯌꯥꯕꯅꯦ
ꯍꯣꯏ ꯍꯣꯏ ꯌꯥꯏ ꯑꯗꯨ ꯅꯣꯅꯦ ꯃꯇꯨꯡꯒꯤꯗꯨꯗꯤ ꯀꯗꯥꯏꯗꯒꯤ
ꯍꯣꯏ ꯑꯗꯨ ꯍꯦꯟꯈ꯭ꯔꯗꯤ ꯎꯝ
ꯈꯔꯅ ꯌꯥꯗꯕ
ꯀꯩꯅꯣꯗꯒꯤ ꯃꯊꯛꯇ ꯄꯥꯏꯕꯗꯨꯗꯒꯤ ꯆꯠꯄ ꯌꯥꯗ꯭ꯔꯣ
ꯀꯗꯥꯏ ꯗꯒꯤ ꯁꯤ ꯁꯦꯟꯗꯥꯁꯤꯅꯗꯤ ꯌꯥꯔꯣꯏꯅꯦ ꯄꯥꯏꯔꯤꯕ ꯁꯤꯟꯗ ꯁꯦꯟꯊꯣꯛꯁꯤꯅꯗꯤ ꯉꯝꯗꯦꯅꯦ ꯗꯨꯒꯤꯗꯣ
ꯀꯣꯏꯕ- ꯂꯥꯡꯕ ꯆꯠꯀꯦ ꯍꯥꯏꯔꯗꯤ ꯄꯩꯁꯥꯁꯦ ꯈꯔ
ꯍꯧꯖꯤꯛꯁꯦ ꯏꯃꯥ-ꯀ ꯏꯄꯥꯍꯣꯏꯗꯤ ꯀꯩꯗꯧꯔꯒ ꯂꯩꯒꯦ
ꯀ꯭ꯔꯤ ꯍꯥꯕꯒꯅꯤ ꯑꯩꯈꯣꯏ ꯕꯕꯥꯗꯤ ꯑꯗꯨꯝ ꯌꯨꯝꯗ ꯂꯩꯑꯦ ꯈꯣꯏ ꯃꯃꯥꯗꯤ ꯂꯥꯠꯁ ꯏꯌꯔ ꯂꯩꯈꯤꯗ꯭ꯔꯦ ꯎꯪꯝ ꯑꯗꯨꯝꯃꯥꯏꯅ ꯁꯤꯇꯔꯈꯣꯏꯗꯤ ꯀꯃꯥꯏ ꯇꯧꯕ
ꯈꯣꯏꯁꯨ ꯏꯄꯥꯒ ꯑꯩꯈꯣꯏꯅꯤ ꯈꯛꯇꯅꯦ
ꯑꯣ ꯑꯣ ꯅꯣꯏ ꯃꯃꯥꯅ ꯀꯔꯝ ꯀꯥꯟꯗ ꯀꯥꯏꯅꯕ
ꯑꯥꯁ ꯑꯩ ꯑꯉꯥꯡ ꯑꯣꯏꯔꯤꯉꯩꯗꯒꯤ ꯃꯥ ꯂꯩꯈꯤꯗ꯭ꯔꯦ
ꯑꯣꯑꯣ ꯌꯥꯝ ꯅꯨꯡꯁꯤꯕ ꯋꯥꯔꯤꯅꯤ ꯑꯗꯨꯗꯤ
ꯍꯣꯏ
ꯑꯗꯨꯗꯤ ꯁꯤꯁꯇꯔꯗꯤ ꯌꯥꯝ ꯋꯥꯔꯝꯕꯁꯨ ꯌꯥꯏ ꯅꯨꯄꯤꯅꯊꯟꯗ ꯑꯣꯏꯔꯝꯅꯤꯅ ꯑꯩꯗꯤ ꯅꯃꯥ ꯂꯩꯕꯒꯤ ꯋꯥꯗ ꯕ꯭ꯔꯥꯅ ꯈꯟꯕꯅꯤꯗ
ꯈꯔ ꯋꯥꯔꯝꯗꯧ ꯃꯥꯜꯂꯤꯅꯦ ꯑꯗꯨꯗꯤ ꯍꯣꯢ ꯆꯥꯛ ꯀꯤꯑꯣ ꯂꯧ ꯗꯤꯑꯣ ꯑꯗꯨ ꯅꯕꯀꯥꯟꯗ ꯈꯔꯗꯤ ꯋꯥꯔꯝꯗꯧ ꯃꯥꯜꯂꯦ ꯑꯩꯅ ꯁꯨꯝ ꯈꯟꯕꯗ
ꯕꯣꯜ ꯌꯦꯡꯕ꯭ꯔꯣ
ꯌꯦꯡꯉꯤ ꯁꯤꯁꯇꯔꯗꯤ ꯌꯦꯡꯕ꯭ꯔꯥ
ꯏꯁ ꯌꯦꯡꯗ꯭ꯔꯗꯤ
ꯀꯔꯤ ꯀꯟꯇ꯭ꯔꯤꯗ ꯀꯩꯅꯣ ꯇꯧꯕ꯭ꯔꯣ
ꯏꯁ ꯑꯩꯈꯣꯏꯗꯤ ꯇꯔꯥꯗ ꯂꯩꯔꯦ
ꯀꯦꯖꯤꯗ ꯇꯔꯥꯗ ꯂꯩꯔꯛꯑꯦ ꯍꯥꯌꯖꯤꯅꯦ ꯍꯤ ꯍꯤ ꯃꯦꯁꯤꯗꯔꯣꯕ ꯍꯥ ꯍꯥ
ꯑꯥꯁ ꯃꯦꯁꯤꯗꯤ ꯍꯟꯗꯛ ꯉꯝꯃꯣꯏꯗ
ꯑꯦꯁ ꯍꯥꯏꯔꯛꯀꯅꯣꯍꯦ ꯑꯩꯈꯣꯏ ꯑꯅꯤ ꯈꯠꯅꯁꯤꯔꯣ
ꯍꯟꯗꯛꯇꯤ ꯀꯩꯅꯣꯅ ꯑꯗꯨꯝ ꯂꯧꯒꯅꯤꯌꯦ ꯁꯤ ꯀꯩꯅꯣ ꯐ꯭ꯔꯥꯟꯁ ꯈꯣꯏꯅ ꯑꯗꯨꯝ ꯂꯧꯒꯅꯤ
ꯍꯣꯏ ꯑꯗꯨꯕꯨꯗꯤ ꯑꯣꯏꯌꯦ ꯑꯗꯨꯕꯨ
ꯐ꯭ꯔꯥꯟꯁ ꯈꯣꯏꯅ ꯑꯗꯨꯝ ꯂꯧꯔꯅꯤꯕ ꯍꯟꯗꯛꯇꯤ
ꯄꯥꯝꯖꯕ ꯍꯥꯏꯕꯅꯤꯅ ꯑꯃꯨꯛ ꯇꯣꯛꯊꯣꯛꯄꯁꯨ ꯌꯥꯗ꯭ꯔꯕꯅꯤꯅ
ꯎꯝ ꯉꯔꯥꯡ ꯔꯣꯅꯥꯜꯗꯣꯖꯨ ꯎꯄꯥꯏ ꯂꯩꯇ꯭ꯔꯦ
ꯅꯪ ꯔꯣꯅꯥꯜꯗꯣ ꯑꯣꯏꯔꯝꯒꯅꯤꯀꯣ
ꯅꯠꯇꯦꯍꯦ ꯀꯗꯥꯏꯗꯒꯤ ꯍꯣꯏ ꯃꯦꯁꯤꯗꯒꯤꯗꯤ ꯔꯣꯅꯥꯜꯗꯣꯅꯥ ꯄꯥꯝꯃꯦ ꯑꯗꯨꯁꯨꯡ ꯁꯤ ꯀꯩꯅꯣ ꯍꯟꯗꯛ ꯋꯥꯔꯜ ꯀꯞꯁꯤꯗꯤ ꯃꯣꯏꯗꯤ ꯁꯞꯄꯣꯔꯠ ꯇꯧꯗꯦꯗ ꯑꯗꯨꯝ ꯐ꯭ꯔꯥꯟꯁꯇ ꯇꯧꯋꯦꯗ
ꯎꯝ
ꯃꯤꯁꯤꯒ ꯔꯣꯅꯥꯜꯗꯣ ꯄꯥꯟꯅꯔꯛꯄ ꯀꯥꯟꯗꯗꯤ ꯔꯣꯅꯥꯜꯗꯣꯗ ꯇꯧꯕ ꯑꯗꯨꯝ ꯍꯥꯏꯇꯥꯔꯦ
ꯃꯤꯁꯤꯅ ꯐꯔꯦꯗ
ꯀꯗꯥꯏꯗꯒꯤ ꯐꯥꯕꯅꯣꯗ ꯃꯤꯁꯤꯒꯤ ꯔꯤꯜꯁ ꯃꯌꯥꯝ ꯃꯦꯝꯁ ꯃꯌꯥꯝ ꯁꯦꯝꯃꯛꯄꯗꯣ ꯅꯪꯕꯨ ꯌꯦꯡꯕ ꯉꯝꯕ꯭ꯔꯣ ꯁꯤꯁꯇꯔ
ꯃꯤꯁꯤꯅ ꯈ꯭ꯋꯥꯏꯗꯒꯤ ꯐꯔꯦꯗ
ꯀꯥꯗꯥꯏꯗꯒꯤ ꯐꯕꯅꯣꯗ ꯅꯍꯥꯟ ꯀꯔꯤ ꯀ꯭ꯔꯝꯕꯥꯔꯥ ꯂꯥꯁ ꯃꯤꯠꯁ ꯍꯥꯏꯇꯥꯔꯦꯅꯦ ꯁꯤ ꯍꯧꯖꯤꯛ ꯉꯁꯤ ꯁꯥꯟꯅꯕ ꯅꯠꯇꯕ ꯅꯍꯥꯟ ꯃꯦꯠꯁꯇꯣ ꯑꯗꯨ ꯁꯨꯝ ꯌꯦꯡꯉꯣꯅꯦ ꯀꯞꯕꯔꯗꯦꯍꯣꯏꯒ ꯁꯥꯟꯅꯕꯗꯣ ꯑꯣꯞꯁꯥꯏꯠ ꯇꯥꯕꯅꯤꯅ ꯃꯥꯒꯤ ꯕꯣꯜ ꯆꯟꯕꯗꯣ ꯊ꯭ꯔꯤ ꯇꯨꯗ ꯃꯣꯏ ꯉꯝꯕꯗꯣ ꯄꯤꯗꯦꯅꯦꯗꯣ ꯑꯗꯨꯅꯦ ꯑꯩꯗꯤ ꯌꯥꯝ ꯃꯦꯁꯤꯒꯤꯗꯤ ꯑꯩ ꯌꯥꯝ ꯍꯥꯏꯅꯤꯡꯗꯦꯗ
ꯁꯤꯁꯤꯁ ꯑꯥꯎꯞꯁꯥꯏꯠ ꯇꯥꯗꯕꯅꯦ ꯕꯣꯜꯗ ꯕꯣꯜꯅ ꯍꯥꯟꯅ ꯕꯣꯜꯗꯒꯤ ꯍꯥꯟꯅ ꯃꯥꯅ ꯍꯥꯟꯅ ꯀꯩꯅꯣ ꯇꯧꯕꯅꯦ
ꯇꯦ ꯀꯗꯥꯏꯗꯒꯤ ꯕꯤ ꯑꯥꯔꯗꯒꯤ ꯄ꯭ꯔꯦꯁꯤꯗꯦꯟꯗꯒꯤ ꯃꯥꯒꯤ ꯐꯦꯁ ꯂꯣꯏꯅ ꯑꯣꯏꯔ ꯂꯩꯔꯒ ꯀꯥꯗꯏꯗꯒꯤ ꯌꯥꯒꯅꯤꯒ ꯑꯗꯨꯗꯤ
ꯐꯤꯐꯥꯗꯗꯤ ꯔꯤꯐ꯭ꯔꯤ ꯂꯩꯔꯤ ꯕꯥꯔ ꯂꯩꯔꯤ ꯑꯗꯣ ꯀꯩꯅꯣ ꯐꯤꯐꯥꯒꯤ ꯀꯩꯅꯣ ꯑꯃꯈꯛꯇꯅ ꯃꯥꯅ ꯀꯟꯇ꯭ꯔꯣꯜ ꯇꯧꯕ ꯉꯝꯕ ꯄꯣꯠ ꯅꯠꯇꯦꯗ
ꯑꯁ ꯉꯝꯗ꯭ꯔꯁꯨ ꯗꯨꯅꯨꯃꯤꯠ ꯅꯨꯃꯤꯠꯅ ꯍꯥꯏꯅ ꯑꯃ ꯂꯩꯗꯅ
ꯅꯣꯏꯅ ꯌꯦꯡꯔꯒ ꯂꯩꯕꯗꯨꯕꯨ ꯃꯤ
ꯀꯗꯥꯏꯗꯒꯤ ꯑꯗꯣ ꯑꯩꯈꯣꯏ ꯗꯤ ꯌꯦꯡꯕꯗꯤ ꯌꯥꯏ ꯑꯗꯨ ꯃꯣꯏ ꯁꯨꯝ ꯌꯦꯡꯉꯦ ꯑꯗꯨ ꯐꯖꯅ ꯌꯦꯡꯗꯦꯕ ꯎꯅ ꯎꯅ ꯄꯤꯗꯕꯗꯣ
ꯀꯩꯅꯣꯅꯦ ꯑꯣꯞꯁꯥꯥꯏ ꯇꯥꯗꯕ
ꯏꯁ ꯀꯗꯥꯏꯗꯤꯒꯤ ꯇꯗꯕ꯭ꯔꯣꯗ
ꯇꯥꯗꯕꯅꯦ ꯑꯃꯨꯛ ꯌꯦꯡꯉꯣ
ꯑꯩꯈꯣꯏꯗꯤ ꯁꯣꯝꯗꯥ ꯃꯤ ꯇꯥꯔꯦꯅ ꯄꯤꯗ꯭ꯔꯦꯅ ꯍꯔꯥꯎ ꯂꯩꯕꯅꯦ
ꯕꯣꯜ ꯃꯃꯥꯡ ꯊꯥꯔꯤꯗꯨꯕꯨ ꯀꯃꯥꯏꯅ ꯑꯥꯎꯠ ꯑꯣꯐ ꯁꯥꯏꯠ ꯊꯣꯛꯀꯗ꯭ꯔꯣ
ꯍꯥꯥ
ꯕꯣꯜꯅ ꯃꯃꯥꯡ ꯊꯥꯔꯒ ꯆꯦꯜꯂꯛꯄꯗꯨꯕꯨ ꯀꯃꯥꯏꯅ ꯑꯣꯞꯁꯥꯏꯠ ꯇꯥꯒꯗ꯭ꯔꯥ ꯇꯨꯝꯅꯤꯔꯛꯏꯡꯥꯗ